ꯍꯜꯂꯣ
ꯍꯅꯣ
ꯑꯗꯨꯣ ꯇꯥꯏ ꯇꯥꯏꯌꯦ ꯇꯣꯗ꯭ꯔꯤꯕꯨ ꯇꯝꯦ ꯇꯂꯕꯅꯦ
ꯑꯩꯗꯤ ꯅꯪꯕꯨ ꯅꯨꯡꯁꯤꯃꯟꯕꯒꯤ ꯀꯣꯜ ꯇꯧ ꯀꯣꯜ ꯄꯥꯏꯈꯠꯄꯅꯤꯅꯦ
ꯑꯩꯕꯣ
ꯎꯝ ꯍ
ꯃꯤꯅꯨꯡꯁꯤꯦ
ꯑꯥ
ꯈꯨꯁꯤ ꯌꯥꯝ ꯇꯨꯝꯅꯤꯡꯉꯨ
ꯇꯅꯤꯡ ꯀ꯭ꯔꯦꯇꯔ ꯇꯦꯛꯅꯣꯂꯣꯤ
ꯋꯥꯔꯤꯣꯔꯣꯏ ꯁꯥꯕ ꯅꯨꯡꯉꯥꯏꯕ꯭ꯔꯣ
ꯑ ꯌꯥꯝ ꯅꯨꯡꯉꯥꯏꯕꯅꯦ
ꯅꯁꯨ ꯁꯔ ꯑꯣꯏꯗꯅ
ꯑꯩ ꯑꯩꯕꯨꯣ ꯅꯪ ꯅꯪꯁꯦ ꯅꯪꯒꯤ ꯈꯣꯟꯖꯦꯜꯁꯦ ꯈꯪꯒꯗꯧ ꯃꯥꯜꯂꯦꯅ ꯅꯪꯁꯦ
ꯑꯩꯁꯤ ꯅ ꯑꯃꯨꯛ ꯈꯪꯕ ꯉꯝꯗꯧꯕ